ꯀꯔꯤꯒꯤ ꯊꯨꯅ ꯇꯤꯛ ꯇꯧꯕꯔ ꯑꯩꯒꯤ ꯈꯨꯁꯤꯅꯦ ꯑꯩꯅ ꯀꯥꯎꯗꯕꯅꯦ ꯅꯪꯁꯨ ꯇꯨꯝꯃꯤꯟꯅ ꯂꯩꯌꯣ
ꯄꯩꯁꯥ ꯃꯌꯥꯝ
ꯀꯔꯤ
ꯅꯪꯒꯤ ꯐꯦꯁ ꯌꯦꯡꯅꯤꯡꯗꯦ ꯍꯥꯏꯕ
ꯌꯦꯡꯉꯣ ꯌꯦꯡꯉꯣ ꯌꯦꯡꯕ ꯂꯥꯛꯑꯣ ꯌꯥꯝ ꯐꯖꯔꯦ ꯌꯦꯡꯉꯣ ꯌꯥꯝ ꯐꯖꯔꯦ ꯌꯦꯡꯕ ꯂꯥꯛꯑꯣ ꯐꯖꯩꯌꯦ
ꯐꯖꯠꯇꯦ
ꯖꯥꯏꯌꯦ ꯌꯦꯡꯕ ꯂꯥꯛꯑꯣ
ꯐꯖꯩꯌꯦ ꯃꯤꯒꯤ ꯑꯉꯥꯡꯗꯤ ꯑꯌꯥ
ꯐꯖꯥꯏ ꯀꯣ
ꯍꯣꯏ ꯍꯣꯏ
ꯇꯦꯡꯕꯂꯥ ꯑꯣꯅ
ꯑ ꯑ ꯍꯧꯖꯤꯛꯇꯤ ꯏ ꯂꯔꯣꯏ ꯑ
ꯑꯩ ꯍꯧꯖꯤꯛ ꯀ꯭ꯔꯤꯡꯒꯨꯝꯕ ꯇꯩꯏꯌꯦ ꯐꯥꯎꯟꯗꯦꯁꯟꯒꯨꯝꯕ ꯀ꯭ꯔꯤꯝꯒꯨꯝꯕ ꯄꯔꯐꯤꯌꯨꯝꯁꯨ ꯍꯥꯞꯄꯦ ꯍꯥꯏꯗꯤ ꯂꯩꯌꯦ ꯑꯩꯈꯣꯏꯗꯤ
ꯑꯩ ꯑꯩꯁꯨ ꯁꯟꯗꯦꯗ ꯌꯨꯁ ꯇꯧꯒꯦꯀꯣ
ꯎꯝ ꯌꯥꯔꯣꯏ ꯇꯧꯅꯣ ꯄꯤꯔꯣꯏ
ꯅꯪꯒꯤ ꯈꯨꯁꯤꯔ
ꯑꯩꯒꯤ ꯈꯨꯁꯤꯅꯦ ꯄꯤꯔꯣꯏ ꯅꯪꯕꯨ
ꯁꯤꯁ ꯑꯩ ꯑꯩ ꯄꯩꯁꯥ ꯄꯤꯒꯦ ꯅꯪꯕꯨ
ꯄꯩꯁꯥ ꯀꯌꯥ
ꯅꯪ ꯀꯩꯌꯥ ꯄꯥꯝꯃꯦ
ꯑꯩ ꯂꯤꯁꯤꯡ ꯇꯔꯥ ꯄꯥꯝꯃꯦ
ꯂꯤꯁꯤꯡ ꯇꯥꯔꯗꯤ ꯀꯔꯤꯅꯣ
ꯄꯩꯁꯥꯅꯦ ꯂꯤꯁꯤꯡ ꯇꯔꯥꯗꯤ
ꯑꯣ ꯏꯪꯂꯤꯁꯇ ꯍꯥꯏ ꯌꯣꯅꯦ
ꯏꯪꯂꯤꯁꯇ ꯍꯥꯏꯔꯗꯤ ꯃꯅꯤ ꯍꯥꯏꯌꯦ
ꯑꯣ
ꯅꯪ ꯅꯪ ꯏꯪꯂꯤꯁ ꯍꯩꯇꯕ꯭ꯔꯥ ꯎꯝ ꯀꯔꯤꯒꯤ ꯈꯪꯗꯕ꯭ꯔꯥ ꯀꯔꯤꯒꯤ ꯑꯗꯨꯒꯤꯔꯣ ꯑꯗꯨꯒꯤ ꯀꯔꯝꯃꯥꯏ
ꯁꯨꯈꯪꯗꯦ
ꯌꯥꯔꯦ ꯂꯥꯔꯦ ꯄꯥꯒꯨꯅꯣ
ꯍꯥ
ꯂꯔꯤ ꯄꯥꯒꯨꯅꯣ
ꯑꯣ ꯄꯥꯗꯦ ꯏꯌꯦ ꯑꯥꯏꯗꯤ ꯑꯥꯏꯁꯤ ꯏꯌꯦ
ꯏꯒꯨꯅꯨ ꯌꯥꯔꯦ
ꯑꯦ ꯍꯌꯦꯡ ꯁꯃꯤꯠ ꯇꯧꯒꯦ ꯇꯥꯎꯒꯦ
ꯇꯧꯅꯣ
ꯇꯤꯆꯔꯒꯤ ꯐꯦꯁꯨꯜ ꯌꯥꯅꯤꯡꯗꯥꯏ
ꯑꯗꯨꯗꯤ ꯇꯥꯎ ꯅꯣꯏ ꯌꯦꯡꯅꯤꯡꯗ꯭ꯔꯤꯗꯤ
ꯃꯥꯗꯤ ꯁꯩꯇꯥꯟꯅꯦ
ꯍꯥꯏꯍꯦ ꯅꯪ ꯌꯦꯗꯔꯥ ꯃꯤ ꯐꯠꯇꯕ꯭ꯔꯥ
ꯅꯪ ꯀꯔꯤ ꯀꯔꯤ ꯄꯥꯎ ꯑꯩ ꯈꯪꯗꯦꯀꯣ ꯅꯪꯁꯨ
ꯀꯤ ꯑꯗꯋꯥꯗꯨ ꯑꯆꯥ ꯅꯪꯒꯤ ꯑꯣꯖꯥꯗꯨ ꯃꯤ ꯐꯠꯇꯕ꯭ꯔꯥ
ꯍꯣꯏꯌꯦ ꯐꯠꯇꯦ
ꯀꯔꯃꯥꯏ
ꯑꯥꯏꯁꯨ ꯈꯪꯗꯦ
ꯅꯪꯕꯨ ꯆꯩꯠꯕ꯭ꯔ
ꯑ ꯅꯠꯇꯦ
ꯑꯗꯨꯗꯤ ꯐꯨꯕ꯭ꯔꯥ
ꯍꯣꯏ ꯐꯨꯏ ꯐꯨꯗꯤ ꯀꯔꯤ ꯍꯥꯏꯕ꯭ꯔꯥ
ꯍꯥꯥ
ꯐꯨꯗꯤ ꯀꯔꯤ ꯀꯔꯤꯅꯣꯃ
ꯅꯪꯕꯨ ꯏꯁꯇꯤꯛꯅ ꯐꯨꯕ꯭ꯔꯥ ꯏꯁꯇꯤꯛꯅ ꯐꯨꯕ꯭ꯔꯥ
ꯍꯣꯏ ꯍꯣꯏ ꯌꯥꯝ ꯐꯨꯑꯦ
ꯈꯨꯗꯥꯏꯗ
ꯑꯣ ꯑꯣ ꯑꯣ
ꯑꯩꯗꯤ ꯑ ꯑ ꯈꯥꯡꯗꯦ
ꯂꯣꯏꯅ
ꯍꯣꯏ
ꯅꯥꯕꯔꯥ ꯑꯗꯨꯇꯤ
ꯃꯤ ꯌꯥꯝ ꯅꯥꯏꯌꯦ
ꯅꯥꯏꯌꯦꯀꯣ
ꯍꯣꯏ
ꯅꯪ ꯅꯨꯇꯤ ꯑ ꯑ ꯅꯪ ꯑ ꯀꯔꯤ ꯎꯝ
ꯀꯩ
ꯀꫭ
ꯍꯣꯏ
ꯆꯥꯛ ꯆꯥꯔꯕ꯭ꯔꯥ
ꯆꯥꯗ꯭ꯔꯤ ꯅꯪꯗꯤ
ꯆꯥꯔꯦ ꯑꯩꯈꯣꯏꯗꯤ
ꯀꯩꯒꯤꯅ ꯆꯅꯣ
ꯈꯩꯗꯤ ꯎꯝ ꯉꯥ ꯒꯥꯏꯔꯣꯝꯕ
ꯑꯥ
ꯑꯗꯨꯒ ꯌꯥꯝ ꯆꯥꯏꯌꯦ
ꯑꯦ ꯍꯅꯦ ꯒ ꯃꯆꯥꯗꯤ
ꯍꯣꯏ ꯑꯩꯈꯣꯏ ꯑꯩꯈꯣꯏꯗꯤ ꯅꯨꯡꯉꯥꯏꯌꯦ ꯑꯩꯈꯣꯏꯗꯤ ꯍꯧꯖꯤꯛꯇ ꯃꯄꯥꯟꯗ ꯂꯩꯌꯦꯦ
ꯃꯤꯗꯤ ꯅꯨꯅꯨꯡꯉꯌꯦ
ꯍꯣꯏ ꯅꯨꯡꯉꯥꯏꯔꯦ ꯅꯪ ꯅꯪꯗꯤ ꯀꯨꯏ ꯇꯄ꯭ꯔꯣ
ꯑ ꯂꯏꯀꯤꯦ
ꯐ꯭ꯔꯤꯒꯤ ꯏꯕ꯭ꯔꯥ
ꯎꯝ ꯔꯀꯣꯔ ꯕꯨꯛ ꯌꯦ ꯀꯦꯁꯕꯨꯛ
ꯑ ꯑꯦꯣꯟꯅ ꯇ
ꯅꯪꯒꯤ ꯈꯨꯁꯤꯔ
ꯑꯩꯒꯤ ꯈꯨꯁꯤꯅꯤ
ꯅꯪ ꯏ ꯏꯕꯤ꯭ꯌꯨ
ꯍꯣꯏ ꯏꯕꯤꯒꯦ ꯀꯣ ꯅꯪꯒꯤ ꯅꯣꯠꯕꯨꯛ ꯄꯨꯔꯥꯑꯣ ꯑꯩ ꯏꯕꯤꯒꯦ
ꯑꯣ ꯄꯨꯥ ꯄꯨꯔꯥ ꯀ
ꯎꯝ
ꯑ ꯂꯀꯦ
ꯂꯥꯛꯑꯣ ꯂꯥꯛꯑꯣ
ꯂꯥꯛꯈꯤ
ꯍꯧꯖꯤꯛ ꯂꯥꯛꯑꯣ ꯅꯠꯇ꯭ꯔꯗꯤ ꯑꯕꯤꯔ ꯂꯥꯏꯔꯤꯛ ꯂꯥꯏꯁꯨ ꯄꯥꯛꯑꯣ
ꯅꯪ ꯄꯥꯎ
ꯅꯪ ꯄꯥꯎꯑꯣ ꯑꯩ ꯑꯩꯗꯤ ꯄꯥꯕ ꯂꯣꯢꯔꯦ
ꯑꯦ ꯃꯤꯒꯤ ꯑꯉꯥꯡꯗꯤ
ꯑꯩꯩꯗꯤ ꯍꯥꯏꯔꯦ ꯑꯩꯉꯣꯟꯗ ꯀꯣꯄꯤ ꯇꯧꯋꯣꯀꯣ ꯉꯪ
ꯑꯧ ꯍꯣꯏ ꯍꯨꯏ ꯇꯧꯒꯦ ꯍꯌꯦꯡꯗꯤ ꯃꯦꯝ ꯄ꯭ꯔꯕꯥꯒꯤ ꯂꯩꯌꯦ
ꯃꯦꯝ ꯄꯔꯕꯥꯗꯤ ꯀꯅꯥꯔ
ꯑꯣ ꯑꯆꯥ ꯆꯥ ꯆꯥ ꯍꯥꯏꯗꯤ ꯃꯤꯁꯇꯦꯛ
ꯅꯪꯗꯦ ꯏ ꯏꯁꯇꯦꯒ
ꯑꯣꯏꯣꯏ ꯑꯩꯗꯤ ꯅꯪ ꯑꯩꯒꯤ ꯀ꯭ꯂꯥꯁꯃꯦꯠ ꯎꯝ ꯑꯥ ꯌꯥꯗ ꯍꯣꯏ ꯀꯥꯎꯈ꯭ꯔꯦ ꯍꯥꯏꯥꯏ
ꯀꯥꯎꯋꯔꯦ ꯑꯥ
ꯄꯄꯥꯏꯁꯨ ꯈꯪꯗ
ꯅꯪ ꯀꯔꯤ ꯄꯋꯥꯔ ꯍꯥ
ꯍꯣꯏ ꯑꯩꯒꯤ ꯃꯅꯤꯄꯨꯔ ꯄꯨꯏꯁꯨ ꯌꯥꯝ ꯋꯤꯛ ꯇꯧꯋꯦꯀꯣ
ꯄꯥꯎ ꯌꯥꯝ ꯍꯥꯏꯌꯦꯅꯦ ꯅꯪꯗꯤ
ꯄ꯭ꯔꯦꯛꯇꯤꯁ ꯇꯧꯋꯦ
ꯄ꯭ꯔꯦꯛꯇꯤꯁ ꯇꯧꯕ꯭ꯔꯥ
ꯍꯣꯏ
ꯀꯅꯥꯅ ꯀꯅꯥꯅ ꯇꯥꯛꯄꯤꯕ꯭ꯔꯥ ꯅꯪꯕꯨ
ꯎꯝ ꯅꯪ ꯑ ꯑꯩꯒꯤ ꯐ꯭ꯔꯦꯟꯅ
ꯀꯔꯃꯥꯏ
ꯍꯥꯥ
ꯀꯔꯝꯍꯥꯏ ꯇꯥꯛꯄꯤꯕꯔꯥ ꯑꯦ ꯕꯤ ꯁꯤ ꯅꯔꯥ ꯂꯥꯏꯔꯤꯛꯅ ꯏꯕ꯭ꯔꯥ
ꯂꯥꯏꯔꯤꯛꯁꯤꯗꯤ ꯑꯩꯒꯤ ꯐꯦꯁꯇ ꯍꯥꯏꯌꯦ ꯃꯥꯅ
ꯄꯗ ꯀꯔꯝꯃꯥꯏ ꯍꯥꯏꯕ꯭ꯔꯥ
ꯑꯩꯁꯨ ꯈꯪꯗꯦ ꯀꯃꯥꯏꯅ ꯄꯧꯒꯦꯔꯥ ꯑꯩ ꯈꯪꯗꯦ
ꯈꯔꯃꯥꯏ ꯄꯥꯎꯒꯦꯔꯥ ꯍꯥꯏꯕ꯭ꯔꯥ ꯌꯥꯝ ꯍꯩꯌꯦꯅꯦ ꯅꯪꯗꯤ
ꯍꯣꯏ ꯍꯣꯏ ꯑꯩꯁꯨ ꯈꯪꯉꯦ
ꯑꯩꯕꯨꯁꯨ ꯍꯥꯏꯕꯤꯔꯣ
ꯑꯍꯣꯏ ꯍꯥꯏꯕꯤꯒꯦ
ꯑꯩꯕꯨꯁꯨ ꯍꯥꯏꯕꯤꯔꯛꯑꯣ
ꯍꯣꯏ ꯍꯣꯏ ꯍꯥꯏꯕꯤꯒꯦꯀꯣ
ꯍꯣꯏ
ꯎꯝ
ꯅꯪ ꯀꯅꯥ ꯀꯅꯥꯒ ꯂꯩꯕ꯭ꯔꯣ
ꯍꯥꯥ
ꯀꯅꯥ ꯀꯅꯥꯒ ꯂꯩꯕ꯭ꯔꯥ ꯅꯪ
ꯍꯧꯖꯤꯛꯔꯥ
ꯍꯣꯏ
ꯍꯧꯖꯤꯛꯗꯤ ꯑꯩ ꯈꯛꯇꯥ ꯂꯩꯌꯦ
ꯑꯦ ꯑꯩ ꯃꯤ ꯑꯃꯒꯤꯒꯤ ꯃꯈꯣꯟ ꯇꯥꯏꯑꯦ
ꯑꯩꯒꯤ ꯕꯣꯏ ꯐ꯭ꯔꯦꯟꯅ‌ꯦ
ꯑꯣ ꯑ‌ꯣꯏ ꯀ꯭ꯔꯤ ꯀꯩ ꯇꯧꯕꯕ꯭ꯔꯥ ꯅꯈꯣꯏꯅꯦꯌꯦ
ꯀꯩꯁꯨ ꯇꯧꯗꯦ ꯃꯗꯤ ꯃꯥꯒꯤ ꯅꯪ ꯂꯥ꯭ꯐ ꯇꯧꯒꯤꯅꯨ
ꯑ ꯇꯧꯔꯤꯒꯦ ꯇꯧꯔꯦ ꯇꯧꯔꯦ ꯑꯗꯨ ꯀꯔꯤ ꯇꯥꯎꯕꯔꯥ ꯅꯈꯣꯏꯅꯤ ꯍꯥꯏꯌꯣ
ꯑ ꯑꯩꯒꯤ ꯕ‌ꯣꯏꯐ꯭ꯔꯦꯟ ꯑꯠꯇꯦ ꯑꯩꯒꯤ ꯐ꯭ꯔꯦꯟꯅꯤ ꯍꯥꯏꯒꯤ ꯕ‌ꯦꯁ ꯐ꯭ꯔꯦꯟꯅꯤ ꯑ ꯅꯨꯄꯤꯅꯦ ꯅꯨꯄꯤ ꯅꯨꯄꯥꯗꯤ ꯑꯩꯒꯤ ꯏꯃꯥꯅ ꯑꯩ ꯑꯩꯕꯨ
ꯆꯩꯒꯦꯔꯥ
ꯎꯝ ꯍꯣꯏ
ꯑꯩ ꯍꯥꯏꯕꯤꯔꯣꯏ ꯅꯈꯣꯏꯅꯤ ꯂꯩ ꯑꯩꯁꯨ ꯈꯪꯉꯦ
ꯂꯩꯇꯦ ꯃꯥꯗꯤ ꯂꯩꯇꯦ ꯃꯥꯗꯤ ꯁꯦꯅꯄꯇꯗ ꯂꯩꯑꯦ
ꯑꯦꯍꯦ ꯃꯆꯤꯟ ꯊꯤꯒꯅꯨ ꯅꯪ
ꯍꯧꯖꯤꯛꯇꯤ ꯑꯩꯒꯤ ꯐ꯭ꯔꯦꯟ ꯃꯈꯣꯏ ꯂꯩꯌꯦ
ꯅꯪꯒꯤ ꯐ꯭ꯔꯦꯟ ꯅꯪꯒꯤ ꯅꯨꯄꯥ ꯅꯪꯒꯤ ꯐ꯭ꯔꯦꯟ ꯑꯍꯨꯝ ꯑꯗꯨ ꯅꯪꯒꯤ ꯅꯨ ꯅꯨꯄꯥ ꯂꯩꯕ꯭ꯔꯥ ꯅꯈꯣꯏ ꯃꯤ ꯃꯉꯥ
ꯅꯨꯄꯤꯗꯤ ꯑꯦꯂꯥꯎꯗ ꯂꯩꯇꯦ ꯑꯩꯈꯣꯏꯒꯤ ꯍꯣꯁꯇꯦꯜꯗ
ꯑꯗꯨꯗꯤ ꯑꯦꯍꯦ ꯅꯨꯄꯤ ꯑꯂꯥꯎꯗ ꯇꯧꯗ꯭ꯔꯒ ꯅꯨꯄꯤ ꯂꯩꯕ꯭ꯔꯥ ꯅꯣꯏꯒꯤꯗꯤ
ꯅꯨꯄꯥꯂꯩꯇꯦ ꯍꯥꯏꯕ
ꯅꯪ ꯅꯨꯨꯄꯤ ꯍꯥꯏꯌꯦ
ꯎꯝ ꯅꯪ ꯑꯦ ꯃꯤꯁꯇꯦꯛ ꯇꯧꯋꯦꯀꯣ
ꯃꯤꯁꯇꯦꯛ ꯇꯧꯕ꯭ꯔꯥ ꯑ ꯍꯣ ꯑꯗꯨꯗꯤ ꯎꯝ
ꯑꯗꯨꯗꯤ ꯀꯩ ꯍꯣꯏ
ꯅꯪꯒꯤ ꯐ꯭ꯔꯦꯟꯗꯀꯣ
ꯎꯝ
ꯑꯩ ꯅꯪꯕꯨ ꯅꯨꯡꯁꯤꯌꯦ ꯍꯥꯏꯌꯣ
ꯑꯗꯨꯗꯤ ꯑꯩ ꯀꯃꯥꯏꯅ ꯄꯥꯎꯁꯤꯔꯥ
ꯂꯥꯏꯔꯤꯛꯗ ꯏꯔꯒ ꯄꯤꯔꯣꯅ ꯅꯪ ꯏꯀꯥꯏꯔꯗꯤ
ꯍꯌꯦꯡ ꯄꯤꯒꯦ
ꯍꯧꯖꯤꯛ ꯄꯤꯔꯣ
ꯍꯧꯖꯤꯛꯇꯤ ꯑ ꯄꯤꯅꯤꯡꯗꯦ
ꯀ꯭ꯔꯤꯒꯤ
ꯑꯥ
ꯃꯗꯤ ꯕꯤꯖꯤ ꯇꯧꯋꯦ
ꯕꯤꯖꯤ ꯇꯧꯕ꯭ꯔꯥ
ꯍꯣꯏ
ꯎꯝ ꯑꯗꯨ ꯅꯪ ꯒꯤ ꯃꯅꯥꯛꯇ ꯂꯩꯕ ꯅꯨꯄꯤꯗ‌ꯣ ꯍꯥꯏꯔꯣꯅ
ꯂꯤꯁ ꯑꯩ ꯅꯡꯕꯨ ꯅꯨꯡꯁꯤꯌ‌ꯦ ꯔꯤꯄ꯭ꯂꯥꯏ ꯇꯧꯗꯦ ꯃꯥꯗꯤ
ꯏꯀꯥꯏꯕ꯭ꯔꯥ ꯃꯥꯁꯨ
ꯎꯝ ꯃꯥꯁꯨ ꯑꯩꯕꯨ ꯅꯨꯡꯁꯤꯌ‌ꯦ ꯑꯗꯨꯒ ꯑ ꯁꯥꯏꯗ ꯇꯧꯏ
ꯁꯥꯏ ꯇꯧꯕ꯭ꯔꯥ
ꯎꯝ
ꯃꯥꯒꯤ ꯐꯦꯁꯇ ꯔꯦꯗ ꯔꯦꯗ ꯇꯧꯕ꯭ꯔꯥ
ꯍꯣꯏ ꯕꯂꯁ ꯇꯌꯦ
ꯑꯣ ꯍꯣꯏ ꯑꯩꯁꯨ ꯇꯧꯋꯦ
ꯅꯪꯁ
ꯍꯣꯏ ꯅꯪ ꯑꯩꯕꯨ ꯍꯩꯇꯦ ꯑꯗꯨꯒꯤ
ꯑꯁꯨ ꯅꯪꯕꯨꯅꯁꯤ ꯌꯦ ꯅꯪꯗꯤ ꯌꯥꯝ ꯐꯖꯥꯏ
ꯍꯣꯌ ꯑꯩꯕꯨ ꯑꯩꯕꯨ ꯑꯆꯥꯄꯣꯞꯄꯤꯒꯦꯔꯥ ꯑꯩ ꯅꯪ ꯑꯩꯕꯨ ꯅꯨꯡꯁꯤꯔꯤꯗꯤ ꯑꯩꯕꯨ ꯑꯆꯥꯄꯣꯠ ꯄꯤꯒꯦꯔꯥ
ꯄꯩꯁꯥ ꯂꯩꯇ‌ꯦ ꯄꯤꯁꯨ ꯄꯤꯅꯤꯡꯗꯦ ꯑꯗꯨꯒ ꯄꯩꯁꯥ ꯂꯩꯇꯦ ꯅꯪ ꯅꯪ ꯄꯤꯁꯄꯤꯌꯣ ꯑꯩ ꯕꯥꯏ ꯇꯧꯕꯤꯒꯦ
ꯑꯩ ꯄꯩꯁꯥ ꯀꯌꯥ ꯄꯥꯝꯕ꯭ꯔꯥ ꯊꯥꯕꯤꯒꯦ
ꯄꯩꯁꯥꯗꯤ ꯅꯪ ꯀꯔꯤ ꯀꯔꯤ ꯀꯔꯤ ꯄꯥꯝꯃꯦ
ꯑꯌ ꯄꯨꯁꯥ ꯄꯥꯝꯃꯦ ꯑꯆꯥꯄꯣꯠ ꯄꯥꯝꯃꯦ
ꯄꯁꯥ ꯄꯁꯥꯗ ꯑꯥꯏ ꯂꯩꯇ
ꯄꯨꯁ ꯅꯠꯇ‌ꯦ ꯄꯩꯁꯥ
ꯑꯥ ꯄꯩꯁꯥ
ꯎꯝ
ꯅꯪꯁꯨ ꯅꯪ ꯒꯣꯜꯗꯤꯒꯔ
ꯍꯣꯏ ꯑꯩ ꯒꯣꯜꯗꯤꯒꯔꯅꯦ
ꯑꯦ ꯑꯗꯨꯗꯤ ꯌꯥꯔꯦ
ꯄꯩꯁꯥ ꯄꯤꯔꯗꯤ ꯑꯩꯅꯕꯨ ꯌꯥꯝ ꯅꯨꯡꯁꯤꯈꯤꯅꯤ
ꯑꯦꯍꯦ ꯑꯗꯨꯗꯤ ꯌꯥꯝ ꯄꯣꯔ ꯇꯥꯎꯋꯦꯀꯣ
ꯅꯪꯗꯤ ꯄꯣꯔ ꯇꯧꯕ꯭ꯔꯥ
ꯍꯣꯏ ꯄꯩꯁꯥꯁꯨ ꯂꯩꯇꯦ ꯑꯟꯗꯔ‌ꯑꯣꯏꯔꯁꯨ ꯍꯣꯜ ꯍꯣꯜ ꯂꯩꯌꯦ
ꯏꯀꯥꯏꯗꯕ꯭ꯔꯥ ꯅꯪ ꯑꯗꯨ ꯍꯩꯔ
ꯏ ꯀꯥꯏ ꯎꯝꯍꯨꯝ
ꯏꯀꯥꯏꯗꯦ
ꯍꯣꯏ
ꯑꯦ ꯑꯗꯨꯗꯤ ꯅꯪꯗꯤ ꯀꯔꯤꯔꯥ
ꯑ ꯑꯩꯗꯤ ꯖ‌ꯣꯛꯁ ꯇꯧꯋ‌ꯦꯀꯣ
ꯑꯣ ꯑꯩꯗꯤ ꯅꯨꯄꯥꯅꯤ ꯑꯩꯗꯤ ꯅꯨꯄꯥꯅꯤ
ꯅꯪ ꯅꯨꯄꯥ
ꯍꯣꯏ ꯑ ꯑꯩꯒꯤ ꯃꯈꯣꯡꯅ ꯅꯨꯄꯤ ꯃꯝꯕꯒꯤꯅꯦ
ꯑꯣ ꯑꯩꯍꯦ ꯑꯗꯨꯗꯤ ꯑꯩ ꯁꯥꯏ ꯇꯧꯋꯦꯀꯣ
ꯏ ꯀꯥꯏꯔꯒ
ꯍ‌ꯣꯏ ꯏꯀꯥꯏ
ꯍ‌ꯣꯏ
ꯅꯪ ꯍꯧꯖꯤꯛ ꯀꯔꯤ ꯇꯧꯕꯔ‌ꯣ
ꯀꯔꯤꯁꯨ ꯇꯧꯗꯦ
ꯀꯩꯒꯤ ꯑꯣ
ꯀꯔꯤꯒꯤꯅꯦ ꯀꯔꯤꯒꯤ